ꯍꯜꯂꯣ
ꯍꯜꯂꯣ ꯇꯥꯔꯕꯣ
ꯑꯣ ꯇꯥꯏꯌꯦ ꯇꯥꯏ ꯀꯩ ꯌꯦꯟꯖꯥꯡ ꯆꯥꯔꯒꯦ
ꯇꯥꯔꯦ ꯇꯥꯔꯦ ꯉꯁꯤꯗꯤ ꯆꯝꯊꯣꯡ ꯑꯃꯅꯦ ꯑꯗꯩꯗꯤ ꯀꯣꯝꯄ꯭ꯔꯦꯛ ꯏꯔꯣꯝꯕꯅꯦ ꯑꯗꯩꯗꯤ ꯀꯔꯤ ꯀꯔꯤ ꯊꯥꯡꯖꯤꯡ ꯑꯃ ꯃꯦꯠꯄ ꯑꯃꯨꯛꯀ
ꯃꯊꯦ ꯂꯩ ꯌꯥꯝꯃꯤ ꯍꯥꯏ
ꯌꯥꯝꯃꯦ ꯉꯁꯤꯅ ꯆꯥꯛ ꯆꯥꯕ ꯂꯣꯏꯔꯦ ꯍꯥ
ꯃꯤ ꯒꯌꯥ ꯆꯥꯏꯕ
ꯑꯩꯈꯣꯏ ꯃꯉꯥꯃꯨꯛ ꯆꯥꯏ ꯑꯩꯈꯣꯏ ꯃꯉꯥ ꯄꯨꯜꯂꯦ
ꯄꯨꯟꯕ꯭ꯔꯣ
ꯎꯝ ꯑꯩꯈꯣꯏ ꯁꯤꯗ ꯂꯥꯏꯍꯧꯕ ꯃꯤ ꯄꯨꯂꯞ ꯄꯨꯜꯂꯒ ꯆꯥꯃꯤꯟꯅꯕ ꯑꯩꯈꯣꯏ ꯃꯉꯥꯃꯨꯛ ꯄꯨꯜꯂꯦ ꯉꯁꯤꯅ ꯆꯥꯛ ꯆꯥꯅꯕ ꯂꯣꯏꯔꯅꯤ ꯍꯌꯦꯡꯗꯒꯤꯩꯗꯤ ꯆꯥꯛ ꯄꯤꯔꯅꯤ
ꯑꯣ ꯍꯔꯣꯏ ꯍꯩꯗꯔꯥ
ꯌꯨꯝꯗꯩ ꯍꯜꯂꯛꯑꯕꯣ
ꯑꯩ ꯌꯨꯝꯗ ꯂꯩꯔꯤꯌꯦ ꯑꯩ ꯗꯦꯠ ꯑꯦꯠꯇꯕ ꯑꯃ ꯂꯩꯕ
ꯑꯥ
ꯑꯗꯨꯒꯤ ꯌꯨꯝꯗ ꯂꯥꯛꯄꯅꯦꯗ
ꯎꯝ ꯀꯩ ꯁꯥꯟꯅꯩꯅꯣ
ꯑ° ꯑꯣ ꯕꯦꯗꯃꯤꯟꯇꯟ ꯑꯩꯈꯣꯏ ꯍꯟꯗꯛ ꯅꯪꯁꯨ ꯕꯤꯁꯅꯨꯄꯨꯔ ꯗꯤꯁꯇ꯭ꯔꯤꯛ ꯅꯪꯁꯨ ꯀꯩꯅꯣ ꯇꯧꯕ ꯅꯠꯇ꯭ꯔꯣ
ꯍꯣꯏ
ꯑꯗꯨꯗꯣ ꯑꯗꯨꯒꯤ ꯂꯄꯤ ꯑꯃ ꯁꯤꯟꯕ ꯍꯥꯏꯇꯥꯔꯦ ꯑꯩꯈꯣꯏ ꯀꯩꯅꯣꯒꯤ ꯑꯣꯏꯅ ꯑꯗꯨꯒꯤ
ꯂꯝꯒꯤ ꯑꯣꯏꯅ
ꯑꯗꯨꯒꯤ ꯂꯥꯛꯄ ꯍꯥꯏꯇꯥꯔꯦ
ꯎꯝ ꯑꯥ
ꯑꯩꯁꯨ ꯀꯨꯏꯔꯦꯕ ꯁꯅꯥꯗꯕꯥꯗꯗ ꯊꯁꯅ ꯂꯛꯄꯅꯦꯗ
ꯎꯝ ꯎꯝ
ꯇꯦꯠ ꯑꯦ ꯇꯦ ꯍꯧꯗꯣꯏꯅꯦ ꯑꯣ ꯕꯦꯠꯃꯤꯟꯇꯟꯅꯦꯗ ꯕꯠꯃꯤꯟꯇꯟꯅꯤꯗ
ꯑ ꯑꯇꯣꯞꯄꯗꯤ ꯌꯥꯎꯗꯦ ꯑꯗꯨ ꯈꯛꯇꯪ ꯑꯣꯏꯗꯣꯏꯔꯣ
ꯑꯣ ꯁꯥꯟꯅꯕꯗꯤ ꯂꯣꯏ ꯌꯥꯎꯗꯣꯏꯅꯦꯍꯦ ꯎꯁꯨ ꯅꯨꯡꯁꯨ ꯑꯗꯒꯤ ꯀ ꯇꯨꯗ ꯂꯣꯏ ꯌꯥꯎꯔꯗꯣꯏꯅꯦ ꯑꯣꯂꯦꯝꯄꯤꯛꯅꯤ ꯁꯝ ꯗꯤꯁꯇ꯭ꯔꯤꯛꯀꯤ ꯑꯗꯨꯝ
ꯑ ꯑꯣ ꯑ ꯎꯝ
ꯃꯐꯝ ꯃꯐꯝꯗ ꯁꯤꯟꯗꯣꯏꯅꯦꯕ ꯃꯌꯥꯝ ꯄꯨꯟꯗꯣꯏꯅꯦ ꯑ ꯃꯐꯝ ꯃꯐꯝ ꯁꯤꯟꯗꯨ
ꯎꯝ
ꯄꯤꯔ°ꯕ
ꯑꯥ
ꯑꯩꯣꯏꯒꯤ ꯑꯗꯨꯒꯤꯅꯤꯗ
ꯅ ꯋꯥꯈꯜ ꯅꯨꯡꯉꯥꯏꯇꯕ ꯃꯥꯜꯂꯦ
ꯆꯞꯄ꯭ꯔꯣ ꯇꯥꯔꯕꯣ
ꯈꯤꯇꯪ ꯆꯞꯀꯦ ꯇꯧꯋꯦ ꯇꯥꯔꯦ ꯇꯥꯔꯦ
ꯑꯣ ꯑꯗꯨꯗꯅ ꯑꯩꯈꯣꯏꯒꯤ ꯈꯨꯟꯗ ꯑꯗꯨ ꯇꯥꯕ ꯑꯗꯨꯒꯤ
ꯎꯝ ꯑꯩꯗꯤ ꯍꯣꯁꯇꯦꯜꯗ ꯑꯣꯏꯅ ꯂꯩꯔꯅꯤ ꯍꯟꯗꯛꯇꯤ
ꯅꯪ ꯍꯥꯏꯅꯔꯕꯣ
ꯑꯁ ꯍꯥꯏꯅꯗ꯭ꯔꯤꯗ ꯃꯊꯪ ꯊꯥ ꯃꯊꯪ ꯊꯥꯐꯧꯗꯤꯤ ꯂꯩꯕ ꯌꯥꯈꯤꯅꯤꯕꯀꯣ
ꯑꯦ ꯌꯥꯒꯤꯅꯤ ꯀꯩꯅꯣ ꯑꯅꯧꯕ ꯑꯅꯧꯕ ꯂꯥꯛꯇ꯭ꯔꯤꯐꯥꯎ ꯌꯥꯒꯤꯔꯣꯏꯗ꯭ꯔꯥ ꯍꯥꯏꯁꯦ
ꯍꯣꯏ ꯍꯣꯏ ꯌꯥꯒꯤꯅꯦꯕ ꯑꯗꯨꯗ ꯁꯨꯝ ꯆꯍꯤ ꯑꯅꯤꯕꯨ ꯎ ꯍꯥꯏꯔꯛꯑꯣ
ꯃꯊꯪ ꯑꯃꯨꯛ ꯆꯟꯁꯤꯜꯂꯨ ꯀꯩꯅꯣ ꯑꯃꯒ ꯑꯃꯨꯛ
ꯈꯪꯗ꯭ꯔꯦ ꯇꯧꯔꯤꯁꯦ ꯑꯅꯤ ꯇꯧꯕ ꯌꯥꯗꯣꯏꯔꯣ
ꯃꯥꯁꯇꯔꯗ ꯇꯧꯊꯣꯛꯑꯣ ꯀꯩꯅꯣ ꯑꯃꯨꯛ
ꯎꯆ
ꯑꯗꯨꯏꯗꯤ ꯍꯣꯁꯇꯦꯜ ꯍꯣꯁꯇꯦꯜ ꯐꯪꯗꯨꯕꯗ ꯃꯥꯁꯇꯔ ꯇꯧꯊꯣꯛꯎ
ꯍꯣꯁꯇꯦꯜ ꯍꯣꯁꯇꯦꯜ ꯐꯪꯗꯧꯕꯁꯦ ꯌꯣꯒꯒ ꯀꯩꯅꯣ ꯄꯦꯖꯄꯨꯗꯤ ꯂꯩꯔꯦ ꯑꯇꯣꯞꯄꯁ ꯈꯪꯗꯕ
ꯑꯗꯨ ꯌꯣꯒꯗꯣ ꯃꯥꯁꯇꯔ ꯇꯧꯊꯣꯛ ꯀꯩꯅꯣ ꯑꯗꯨꯑꯣꯏꯗꯤ ꯍꯣꯁꯇꯦꯜ ꯑꯗꯨꯝ ꯐꯪꯂꯦ
ꯑꯩ ꯀꯩꯅꯣꯗꯣ ꯗꯤꯄ꯭ꯂꯣꯃꯥꯗꯣ ꯄꯩꯈꯥ ꯊꯥꯈꯤꯗ꯭ꯔꯦꯕ
ꯑꯣ
ꯑꯗꯨꯅ ꯃꯥꯁꯇꯔ ꯇꯧꯕꯗꯨꯣ ꯑꯃꯨꯛ ꯌꯥꯔꯣꯏꯗꯣꯏꯗꯣ
ꯎꯝ ꯀꯥꯏ ꯆꯠꯂꯨꯕ ꯅꯪꯁꯦ
ꯑꯁ ꯐꯔ ꯇꯥ ꯑꯗꯨꯝ ꯇꯣꯛꯈ꯭ꯔꯦꯗ ꯆꯀꯥ ꯊꯥꯔꯝꯗꯥꯏꯗ
ꯎꯝ ꯃꯣꯏꯒꯤ ꯀꯩꯅꯣꯒꯤ ꯑꯩꯗꯤ ꯉꯔꯥꯡ ꯅꯪ ꯂꯩꯌꯦꯕ ꯃꯐꯝꯗꯣ ꯑꯩꯗꯤ ꯊꯕꯛꯀꯤꯅꯦ ꯍꯥꯏꯅ ꯂꯩꯌꯦꯕ ꯃꯣꯏꯟꯗ ꯈꯔ ꯊꯕꯛ ꯈꯔ ꯀꯧꯈꯤꯕꯅꯦꯕ
ꯑꯥ ꯊꯕꯛꯀꯤꯗꯤ ꯅꯠꯇꯦ ꯑꯗꯣ ꯃꯣꯏꯒꯤꯗꯣ ꯀꯩꯅꯣ ꯇꯧꯋꯦ ꯑꯝ ꯀꯩꯅꯣ ꯀꯔꯤ ꯍꯥꯏꯗꯣꯏꯅꯣ ꯋꯥ ꯍꯪꯉꯛꯄꯗꯅꯦ ꯑꯗꯨꯝ ꯑꯉꯥꯡꯁꯤꯡꯒꯤ ꯇꯥꯛꯄꯒꯤ ꯆꯪꯕ ꯌꯥꯒꯗ꯭ꯔꯥ ꯈꯣꯠꯀꯗ꯭ꯔꯥ ꯍꯪꯉꯦꯕ
ꯑꯝ
ꯑꯗꯨ ꯑꯀꯥꯏꯕ ꯂꯩꯕ꯭ꯔꯥ ꯈꯣꯠꯄ꯭ꯔꯥꯅ ꯍꯥ
ꯇ꯭ꯔꯦꯅꯤꯡꯗꯣ ꯃꯣꯏꯗ ꯑꯗꯨꯝ ꯇꯧꯕꯒꯤ ꯐꯤꯕꯝꯅꯤꯅꯦ ꯑꯗꯨꯗꯤ
ꯍꯣꯏ ꯍꯣꯏ ꯍꯣꯏ ꯍꯣꯏ ꯑꯗꯨꯃꯥꯏ ꯍꯥꯏꯔꯛꯑꯦ ꯑꯗꯣ ꯑꯩꯁꯨ ꯑꯗꯨꯝ ꯈꯔ ꯑꯣꯖꯥ ꯑꯗꯨꯝ ꯑꯣꯏꯅꯤꯡꯕꯅꯦꯅꯅꯦ ꯑꯗꯨꯝ ꯌꯥꯔꯦ ꯈꯣꯠꯂꯦꯅꯗꯤ ꯍꯥꯏꯔꯝꯕꯅꯦ
ꯎꯝ
ꯃꯣꯏꯁꯨ ꯃꯀꯣꯛ ꯁꯥꯟꯅꯩꯌꯦꯗ
ꯁꯥꯟꯅꯕꯅꯦ ꯑꯩ ꯑꯩ ꯑꯩ ꯑꯗꯨꯗ ꯍꯥꯟꯅ ꯇꯝꯃꯝꯃꯤ ꯇꯣꯛꯊꯣꯛꯏꯅꯦ ꯑꯃꯨꯛ ꯇꯣꯜꯗ ꯇꯝꯃꯝꯃꯦꯕ ꯑꯩ ꯇꯣꯛꯊꯣꯛꯏꯅꯦ ꯑꯃꯨꯛ
ꯑꯥ ꯕꯤꯌꯦꯠꯀꯤ ꯇꯝꯃꯝꯕ
ꯎꯝ ꯕꯤꯌꯦꯠꯀꯤ ꯅꯠꯇꯦ ꯀꯩꯅꯣꯒꯤ ꯒ꯭ꯔꯦꯖꯨꯑꯦꯁꯟꯗ ꯎꯝ
ꯑꯥ ꯀꯩꯅꯣ ꯇꯣꯜꯁꯦ ꯒ꯭ꯔꯦꯖꯨꯑꯦꯁꯟ ꯌꯥꯎꯕ꯭ꯔꯣ
ꯌꯥꯎꯔꯦ ꯌꯥꯎꯔꯦ ꯌꯥꯎꯔꯕꯅꯦ ꯑꯩꯈꯣꯏꯅ ꯁꯦꯀꯦꯟ ꯕꯦꯖꯅꯦꯕꯀꯣ ꯕꯤꯕꯤ ꯑꯦ ꯇꯧꯔꯝꯃꯦꯕ ꯑꯩ ꯁꯤꯗꯤ ꯀꯣꯟꯅ ꯍꯥꯏꯕ ꯕꯤꯔꯒꯦꯗ ꯑꯗꯨꯗꯤ ꯇꯣꯛꯊꯣꯛꯑꯒ ꯀꯣ ꯑꯗꯒꯤ ꯑꯇꯣꯞꯄ ꯕꯤ ꯁꯤ ꯑꯃꯨꯛ ꯇꯧꯈꯤꯕ
ꯑꯣꯥ ꯑ ꯑꯩꯗꯤ ꯇꯨꯋꯦꯜꯐ ꯐꯥꯎ ꯈꯛꯇꯪ ꯂꯩꯌꯦ ꯈꯜꯂꯤꯅꯦ
ꯂꯩꯇꯦ ꯂꯩꯇꯦ ꯃꯣꯏꯒꯤ ꯌꯥꯎꯔꯤꯁꯦ ꯄ꯭ꯔꯣꯐꯦꯁꯟꯅꯜ ꯀꯣ ꯀꯣꯔꯁ ꯈꯔ ꯌꯥꯎꯕꯅꯦꯕ ꯕꯤ ꯕꯤ ꯑꯦ ꯕꯤ ꯁꯤ ꯑꯦ ꯑꯗꯒꯤ ꯅꯣꯏꯒꯤ ꯕꯦꯠ ꯑꯗꯨꯝ ꯂꯩꯔꯦ ꯑꯃꯅꯤ ꯌꯥꯎꯕꯅꯦ ꯑꯗꯨꯝ
ꯑꯁ ꯂꯣꯏ ꯁꯨꯅꯦ ꯍꯥꯞꯄꯤꯅ ꯃꯣꯏꯗꯤ ꯑꯣꯖꯥꯗꯤ ꯁꯨꯕꯨ ꯁꯨ ꯖꯥꯠꯂꯣ
ꯑꯗꯨꯏ ꯈꯪꯗꯦꯗ ꯀꯃꯥꯏꯅ ꯇꯧꯕꯅꯣ
ꯃꯣꯏꯁꯨ ꯌꯥꯔꯤꯉꯩ ꯍꯥꯞꯄꯒꯦ ꯁꯤꯅꯤꯅꯦ
ꯎꯝ ꯌꯥꯔꯤꯉꯩ ꯀꯧꯏꯗꯨꯅꯤ ꯃꯣꯏꯁꯨ
ꯑꯗꯨꯅꯦ ꯄꯪꯍꯥꯞꯇ ꯍꯥꯞꯆꯤꯜꯂꯦ ꯑꯗꯩꯗꯤ ꯄꯩꯁꯥꯁꯨ ꯀꯨꯟꯃꯨꯛ ꯍꯦꯟꯒꯠꯂꯤ ꯑꯩꯈꯣꯏꯒꯤ ꯐꯤ ꯍꯥꯏꯔꯛꯄꯗꯣ
ꯑꯥ
ꯑꯁ ꯌꯥꯝ ꯊꯤꯅ ꯍꯦꯟꯒꯠꯂꯦ
ꯀ꯭ꯋꯦꯠ ꯊꯥꯕꯒꯤꯗꯣ ꯀꯩꯅꯣꯗ ꯃꯄꯥꯟ ꯂꯝꯗ ꯇꯥꯔꯛꯄ ꯑꯗꯨꯒꯤ ꯆꯠꯈꯤꯗ꯭ꯔꯕ
ꯏꯃꯥꯟꯅꯕ ꯑꯃꯁꯨ ꯑꯗꯨꯃꯥꯏꯅ ꯇꯥꯔꯛꯈꯤꯌꯦꯕꯀꯣ
ꯑꯥ
ꯃꯥꯗꯣ ꯇꯥꯔꯛꯈꯤꯌꯦꯕ ꯃꯣꯏ ꯉꯥꯡꯅꯔꯒ ꯃꯅꯤꯄꯨꯔ ꯌꯨꯅꯤꯚꯔꯁꯤꯇꯤꯒꯤ ꯃꯄꯥꯟꯂꯣꯝ ꯆꯠꯄ ꯐꯔꯛ ꯇꯥꯏ ꯈꯣꯠꯂꯤꯅ ꯇꯧꯔꯒ ꯃꯣꯏ ꯁꯦꯟꯇꯔꯁꯦ ꯑꯃꯨꯛ ꯆꯦꯟꯖ ꯇꯧꯍꯟꯈꯤꯕꯅꯦꯕ ꯃꯣꯏ ꯍꯟꯗꯛ ꯈꯔ ꯑꯗꯨꯒ ꯑꯃꯨꯛ ꯊꯥ ꯕꯅꯦꯕ ꯅꯪ ꯌꯥꯎꯍꯧꯗ꯭ꯔꯕꯗꯣ
ꯑꯗꯨꯒꯤ ꯃꯣꯏ ꯆꯦ ꯊꯥꯒꯠꯅꯕꯗꯣ ꯊꯥꯗꯤ ꯊꯥꯒꯠꯈꯤꯕꯅꯦ ꯑꯗꯣ ꯎꯝ ꯀꯩꯅꯣ ꯃꯤ ꯁꯥꯇ꯭ꯔ ꯆꯍꯨꯝꯃꯨꯛꯇꯤ ꯃꯅꯤꯄꯨꯔꯗ ꯇꯥꯔꯤꯛꯏꯗꯅ
ꯑꯗꯨꯗ ꯑꯩ ꯌꯥꯎꯔꯛꯇꯌꯦ
ꯅꯪꯒꯤ ꯂꯥꯏꯕꯛꯁꯦ
ꯌꯥꯎꯔꯛꯇꯔꯦ ꯑꯗꯨꯝ ꯑꯗꯨꯅ ꯗꯥꯎꯁꯦ ꯌꯥꯒꯟꯈ꯭ꯔꯕ
ꯏꯃꯥꯟꯅꯕꯗꯣ ꯇꯥꯔꯛꯈꯤꯌꯦꯕꯀꯣ
ꯑꯥ
ꯃꯥꯁꯨ ꯊꯥꯈꯤꯕꯅꯦ
ꯎꯝ ꯑꯩꯈꯣꯏꯒꯤꯗꯨ ꯌꯥꯝ ꯈꯨꯌꯧꯅꯕꯁꯨ ꯑꯣꯏꯕꯒꯤꯅꯦ ꯄꯨꯂꯞ ꯑꯣꯏꯅ ꯇꯥꯍꯜꯂꯛꯄ ꯑꯗꯨꯗꯤ ꯉꯝꯃꯔꯣꯏ ꯀꯩꯅꯣ ꯃꯣꯏꯒꯤ ꯀꯩ ꯍꯥꯏꯅꯤ ꯑꯆꯧ ꯑꯁꯥꯡꯁꯤꯡꯅ ꯉꯥꯡꯅꯕꯗ ꯈꯔ ꯌꯥꯕꯁꯤꯡꯗꯨꯗꯤ ꯈꯔ ꯇꯥꯍꯜꯂꯛꯀꯦ ꯀꯦꯅ ꯑꯗꯨꯃꯥꯏꯅ ꯍꯥꯏꯌꯦꯕ ꯑꯗꯣ ꯇꯥꯔꯛꯄꯗꯨꯣ ꯌꯥꯎꯔꯛꯇ꯭ꯔꯦ ꯇꯣꯛꯑꯦ ꯑꯗꯨꯝ ꯊꯥꯈꯤꯗ꯭ꯔꯦ
ꯐꯔꯦ ꯐꯔꯦ
ꯅ ꯆꯍꯤꯗꯣ ꯃꯥꯡꯍꯟꯅꯤꯡꯗ꯭ꯔꯕꯅꯤꯅ ꯑꯗꯨꯝ ꯇꯧꯁꯤꯜꯂꯒꯦ ꯇꯧꯕ
ꯑꯣ
ꯍꯟꯗꯛ ꯑꯃꯨꯛ ꯇꯧꯍꯧꯗ꯭ꯔꯗꯤ ꯆꯍꯤ ꯑꯃꯃꯨꯛ ꯃꯥꯡꯉꯅꯤ
ꯍꯣꯏ ꯆꯍꯤ ꯑꯅꯤ ꯁꯨꯔꯅꯤ ꯅꯪ ꯔꯨꯝꯃꯦꯠꯇꯨꯁꯨ ꯀꯩꯅꯣꯔꯣ ꯅꯪꯒꯤ ꯗꯤꯄꯥꯔꯠꯃꯦꯟꯂꯣ
ꯅꯠꯇꯦ ꯑꯩ ꯔꯣꯃꯦꯠꯇꯤ ꯀꯩꯅꯣꯅꯦ ꯑꯩꯉꯣꯟꯗꯒꯤ ꯆꯍꯤ ꯀꯌꯥꯅꯣ ꯃꯔꯤ ꯃꯉꯥ ꯁꯨꯃꯥꯏꯅ ꯍꯜꯂꯝꯒꯅꯤꯌꯦ ꯆꯤꯆꯦꯗꯤ ꯃꯥꯗꯤ ꯂꯣꯏ ꯂꯣꯏꯔꯦ ꯑꯗꯨꯒꯅꯦ ꯄꯤ ꯑꯩꯩꯆ ꯗꯤꯒꯤ ꯇꯥꯟꯅꯕꯅꯦꯕ ꯆꯍꯤ ꯑꯅꯤ ꯁꯨꯔꯦ ꯇꯥꯟꯅꯔꯤꯁꯤꯦ ꯁꯨ ꯀꯥꯏꯅ ꯈꯜꯂꯛꯇꯕ
ꯗꯨꯃꯥꯏꯅꯁꯨ ꯂꯩꯕ ꯌꯥꯕ꯭ꯔꯣ
ꯀꯩꯅꯣꯗ ꯃꯤꯡ ꯆꯟꯁꯤꯜꯂꯒ ꯂꯩꯕ
ꯑꯣ ꯍ ꯅꯪꯁꯨ ꯌꯥꯅꯤ ꯀꯩꯅꯣ ꯊꯤꯌꯨ ꯑꯗꯨꯒꯨꯝꯕ ꯑꯃ
ꯑꯗꯨꯅꯦ ꯑꯗꯨꯃꯥꯏꯅ ꯉꯥꯡꯅꯒꯦ ꯇꯧꯕꯅꯦ ꯌꯥꯔꯛꯀꯗ꯭ꯔꯥ ꯌꯥꯔꯣꯏꯗ ꯍꯟꯗꯛꯇꯤ ꯍꯥꯟꯅ ꯌꯥꯔꯝꯕꯗꯣ ꯍꯟꯗꯛꯇꯤ ꯌꯥꯔꯣꯏꯅ ꯍꯥꯏꯌꯦꯕꯀꯣ ꯑꯗꯨꯒꯤ ꯈꯪꯗꯦ ꯑꯃꯨꯛꯇꯪꯗꯤ ꯋꯥꯔꯤ ꯁꯥꯟꯅꯒꯦꯅꯤ ꯆꯦꯆꯦ ꯂꯥꯛꯑꯒ ꯁꯥꯟꯅꯒꯦ ꯇꯧꯕꯅꯤ ꯁꯤꯆꯦꯁꯨ ꯑꯦꯛꯁꯗꯦꯟ ꯇꯧꯔꯨꯕꯒꯤ ꯃꯈꯨꯠ ꯁꯣꯛꯑꯒ ꯂꯩꯕ ꯃꯌꯨꯝꯗ
ꯑꯥ
ꯈꯟꯒꯤ ꯏ ꯉꯥꯏꯔꯤꯅꯦ ꯑ ꯒ꯭ꯌꯥꯟ ꯇꯥꯗꯦꯗ ꯇꯧꯔꯤꯁꯦ
ꯍꯌꯦꯡꯗꯤ ꯑꯃꯨꯛ ꯀ꯭ꯂꯥꯁ ꯆꯠꯅꯕ ꯍꯧꯔꯅꯤ
ꯍꯧꯔꯅꯤ
ꯅꯣꯏ ꯃꯦꯁꯀꯤꯗꯤ ꯐꯤ ꯀꯌꯥ ꯀꯌꯥꯃꯨꯛ ꯂꯧꯒꯦ
ꯂꯤꯁꯤꯡ ꯑꯃꯒ ꯆꯥꯇ꯭ꯔꯦꯠ ꯑꯃ ꯂꯤꯁꯤꯡ ꯑꯃ ꯆꯥꯇ꯭ꯔꯦꯠ ꯂꯧꯏꯦ ꯃꯥꯟꯅꯗꯕ꯭ꯔꯣ ꯅꯣꯏꯒ
ꯑꯩꯈꯣꯏꯗꯤ ꯑꯗꯨꯃꯥꯏꯅꯗꯤ ꯂꯧꯗꯤ ꯂꯧꯕꯅꯦꯕ ꯑꯩꯈꯣꯏꯅ ꯆꯥꯇ꯭ꯔꯦꯠ ꯆꯅꯤꯄꯥꯟ ꯑꯣꯏꯌꯦꯕꯀꯣ ꯑꯗꯣ ꯑꯩꯈꯣꯏꯗꯤ ꯃꯦꯁ ꯄꯤꯗꯦꯗ ꯄꯥꯛꯄ ꯑꯦꯠꯃꯤꯁꯟ ꯇꯧꯕ ꯀꯥꯟꯗ ꯌꯥꯎꯕꯗꯣ ꯍꯣꯏ ꯍꯣꯏ ꯑꯦꯠꯃꯤꯁꯟ ꯇꯧꯕ ꯑꯗꯨꯀꯥꯟꯗ ꯌꯥꯎꯋꯦꯗꯅ ꯊꯥ ꯑꯍꯨꯝ ꯈꯛꯀꯤ ꯑꯗꯨꯅ ꯂꯣꯏꯔꯦ ꯑꯗꯨꯗꯩꯗꯤ ꯃꯈꯥ ꯈꯥꯏꯕ ꯂꯥꯛꯇ꯭ꯔꯦ ꯍꯥꯏꯗꯤ ꯈꯥꯏꯃꯤꯅꯕꯁꯨ
ꯑꯥ
ꯉꯝꯗ꯭ꯔꯦ ꯑꯗꯨꯒꯤ
ꯑꯩꯈꯣꯏꯒꯤꯗꯤ ꯇꯣꯉꯥꯟꯅ ꯑꯗꯨꯃꯥꯏꯅ ꯇꯧꯒꯦ ꯍꯥꯏꯕ ꯌꯥꯔꯗꯤꯦ
ꯑꯩꯈꯣꯏꯗꯤ ꯌꯥꯏꯗ ꯀꯔꯤ
ꯑꯩꯈꯣꯏꯒꯤꯗꯤ ꯇꯣꯉꯥꯟꯅ ꯊꯣꯡꯖꯒꯦ ꯄꯤꯔꯣꯏꯒꯦ ꯍꯥꯏꯕ ꯌꯥꯗꯦꯕ
ꯐꯗ꯭ꯔꯣ ꯑꯗꯨꯅ ꯆꯥꯛ ꯊꯣꯡꯕ
ꯍꯣꯏ ꯐꯔ ꯐꯔꯦ ꯍꯥꯎꯔꯛꯇꯕꯗ ꯇꯥꯟꯖꯩ ꯋꯥꯅꯤ
ꯏꯤꯟꯖꯥꯡꯈꯛ ꯅꯠꯇ꯭ꯔꯣ
ꯌꯦꯟꯖꯥꯡ ꯆꯥꯛ ꯂꯣꯏꯅ ꯄꯤꯌꯦ ꯃꯣꯏꯅ ꯑꯁ ꯆꯥꯛꯇꯨꯗꯤꯅꯦ ꯀꯩꯅꯣꯅꯦꯕ ꯐ
ꯎꯝ ꯅꯠꯇꯌꯥ ꯍꯥꯎꯗ ꯏꯗꯨ ꯑ
ꯆꯦꯡꯌꯦꯡ ꯀꯣꯟ ꯁꯑꯡꯅꯦ ꯍꯥꯏꯕ ꯑꯗꯨꯅ ꯑꯁ ꯄꯨꯡ ꯑꯌꯨꯛꯇ ꯆꯥꯈꯤꯕꯁꯦ ꯅꯨꯡꯊꯤꯟꯜ ꯄꯨꯡ ꯕꯥꯔꯣ ꯇꯥꯔꯛꯄꯗ ꯆꯥꯛ ꯑꯗꯨꯝ ꯂꯥꯛꯑꯝꯃꯦꯕ
ꯑꯗꯨꯗꯤ ꯅꯣꯏ ꯀꯩꯗ ꯊꯣꯡꯖꯥꯔꯤꯕ ꯍꯥꯏꯗꯤ ꯅꯍꯥꯟꯃꯩꯅ ꯄꯤꯔꯛꯇ꯭ꯔꯦꯗꯅ ꯍꯧꯖꯤꯛ ꯅꯍꯥꯟꯋꯥꯩꯅ ꯄꯤꯔꯛꯦꯗꯣ ꯍꯧꯖꯤꯛꯅ ꯀꯩꯗ ꯊꯣꯡ ꯆꯕꯒꯦ
ꯀꯩꯅꯣꯅꯦ ꯔꯥꯏꯁ ꯀꯨꯀꯔ ꯑꯃ ꯊꯝꯃꯦ ꯏꯟꯗꯛꯁꯟ ꯑꯃꯁꯨ ꯊꯝꯃꯦ ꯐꯖꯅ ꯊꯣꯡꯅꯕ
ꯃꯤꯇꯣ
ꯍꯣꯏ ꯑꯗꯨꯕꯨꯗꯤ ꯍꯥꯎꯔꯛꯇ꯭ꯔꯗꯤ ꯆꯥꯔꯤꯅꯤꯅꯦ ꯑꯗꯨꯗꯤ ꯑꯩ ꯍꯣꯔꯦꯟ ꯑꯃꯨꯛ ꯇꯧꯔꯛꯑꯒꯦ
ꯍꯣꯏ ꯍꯣꯏ ꯍꯣꯏ
ꯎꯝ ꯊꯝꯃꯦ ꯊꯝꯃꯦ ꯑꯥ ꯑꯥ ꯅ ꯦꯁꯔꯣ ꯐ꯭ꯔꯤꯀꯤ